ꯂ ꯍꯜꯂꯣ ꯍꯜꯂꯣ ꯍꯜꯂꯣ ꯇꯕꯣ ꯇꯥꯔꯦ ꯇꯥꯔꯦ ꯑꯩꯁꯨ ꯇꯥꯔꯦ ꯍꯌꯡꯃ ꯑꯩꯗꯤ ꯁꯤꯔꯦ ꯍꯥꯏꯕ
ꯀꯩꯅꯣ ꯇꯧꯋꯦꯅ ꯍꯥꯏꯕ ꯋꯥꯔꯤ ꯂꯤꯔꯛꯀꯦ ꯍꯥꯏꯕ
ꯀꯅꯥꯒꯤ ꯋꯥꯔꯤꯅꯣ
ꯑꯩꯈꯣꯏꯗꯧꯒꯤ ꯑꯩꯈꯣꯏꯅꯦꯍꯣꯏ ꯂꯥꯛꯑꯝꯃꯤꯗꯅ ꯑꯥꯗ ꯑꯩꯅ ꯑꯩꯈꯣꯏ ꯏꯙꯧꯒꯤ ꯐꯤꯖꯣꯜ ꯍꯣꯡꯉꯦ ꯍꯥꯏꯗꯅ ꯑꯗ ꯑꯩꯈꯣꯏ ꯅꯦ ꯍꯣꯏ ꯂꯥꯛꯏꯗꯅꯦ ꯑꯗꯨꯗ ꯑꯩꯅ ꯐꯣꯇꯣ ꯑꯩꯒꯤ ꯒꯦꯂꯔꯤ ꯐꯥꯎꯄꯗ ꯐꯣꯇꯣꯁꯦ ꯎꯠꯊꯣꯛꯈ꯭ꯔꯕ ꯑꯗꯨꯒꯤ ꯐꯣꯇꯣꯗ ꯎꯄ ꯁꯤꯁꯦ ꯈꯪꯕ꯭ꯔꯥꯅ ꯑꯣ ꯑꯗꯨꯗꯨꯗ
ꯑꯝꯇ ꯉꯥꯏꯌꯀꯣ ꯑꯁꯤ ꯏꯁꯩꯁ ꯑꯝꯇ ꯑꯃꯨ ꯊꯜꯂꯛꯑꯣ ꯍꯥꯏꯌꯣ
ꯇꯥꯗꯤꯌꯦ ꯑꯩ ꯇꯥꯔꯝꯃꯣꯏꯌꯦ ꯃꯣꯏ ꯇ꯭ꯔꯥꯟꯁꯀ꯭ꯔꯤꯞ ꯇꯧꯕꯗ ꯇꯥꯔ ꯃꯣꯏ
ꯇꯥꯕꯗꯤ ꯇꯥꯔꯝꯃꯣꯏ ꯑꯗꯨꯁꯨ ꯀꯅꯥꯅ ꯈꯪꯕ ꯏꯁꯩ ꯃꯁꯛ ꯍꯥꯏꯌꯣ ꯏꯩꯗ ꯀꯥꯔꯅꯤꯒꯤꯅꯣ ꯈꯪꯗꯦ ꯌꯥꯔꯦ ꯌꯥꯔꯦ ꯑꯗꯨꯗꯤ ꯑꯩ ꯑꯁꯝꯅ ꯈꯅ ꯆꯪꯉꯒꯦ
ꯌꯥꯔꯦ ꯋꯥ ꯉꯥꯡꯉꯣꯏ ꯏꯕꯦꯝꯃ
ꯍꯣ ꯑꯗꯨꯒꯅꯦ ꯀꯩꯅꯣ ꯇꯧꯔꯝꯃꯤꯕ ꯁꯣꯍꯟꯒꯤ ꯗꯧꯗꯧꯗꯨꯁꯨ ꯑꯩꯈꯣꯏꯅꯦꯅ ꯈꯪꯉꯝꯃꯦ ꯑꯗꯩꯗꯤ ꯁꯣꯍꯟꯒꯤ ꯃꯄꯥꯗꯨꯁꯨ ꯑꯩꯈꯣꯏꯅꯦꯅ ꯎꯒꯦ ꯍꯥꯏ ꯑꯗꯨ ꯃꯁꯛꯇꯣ ꯂꯣꯏꯅ ꯈꯪꯅꯔꯝꯃꯦ ꯍꯥꯏꯕꯅꯤꯗ
ꯍꯥ
ꯃꯁꯛ ꯂꯣꯏꯅ ꯈꯪꯅꯔꯝꯃꯦ ꯍꯥꯏꯕ
ꯀꯅꯥ ꯀꯅꯣ
ꯑꯩꯈꯣꯏ ꯑꯩꯈꯣꯏꯅꯦꯅ ꯃꯁꯛ ꯈꯪꯉꯝꯃꯦ ꯍꯥꯏꯕ ꯁꯣꯟꯒꯤ ꯇꯧꯗꯧꯍ‌ꯣꯏ ꯃꯄꯥꯍ‌ꯣꯏ ꯑꯗꯒꯤ ꯁꯣꯟꯒꯤ ꯃꯌꯨꯝ ꯒ ꯂꯣꯏ ꯈꯪꯉꯝꯃꯦ ꯍꯥꯏꯕ
ꯍꯩꯃ ꯅꯨꯣꯏꯄꯨ ꯑꯣꯏꯕ ꯃꯔꯤ ꯃꯇꯥ
ꯃꯔꯤ ꯃꯇꯥ ꯅꯠꯇꯦ ꯀꯩꯅꯣ ꯑꯣꯏꯕ ꯃꯁꯛ ꯈꯪꯕ ꯑꯩꯁꯨ ꯈꯪꯗꯦꯌꯦ ꯑꯗꯨꯗꯤ ꯍꯪꯍꯧꯗ꯭ꯔꯦ
ꯀꯕ
ꯃꯌꯨꯝꯒ ꯂꯣꯏꯅ ꯈꯪꯂꯝꯝꯃꯦ ꯍꯥꯏꯕ ꯃꯥꯅ ꯑꯣꯏꯅ ꯇꯛꯁꯂꯛꯑꯦ ꯃꯌꯨꯝꯗ ꯁꯤꯗꯅꯦ ꯑꯗꯨꯒ
ꯏꯃ ꯏ ꯄꯃ ꯍꯥꯏꯈꯣ ꯉꯁꯥꯏꯒꯤ ꯂꯥꯏꯐ ꯐꯕ ꯃꯌꯥꯝꯗꯣ ꯂꯣꯏꯅ ꯍꯥꯏ ꯇꯔꯑꯣ ꯑꯩꯉꯣꯟꯗ ꯑꯩ ꯀ ꯑꯩꯁꯨ ꯈꯪꯅꯤꯡꯉꯤ
ꯀꯩꯅꯣ ꯇꯧꯔꯦꯅ ꯏꯙꯧꯒꯤ ꯌꯦꯡꯉꯦꯗꯅ
ꯎꯝ
ꯑꯗꯨꯗꯨꯒ ꯏꯙꯧ ꯌꯦꯡ ꯂꯣꯏꯔꯀꯥꯟꯗ ꯀꯩꯀꯩ ꯇꯧꯒꯦ ꯄꯣꯠ ꯁꯤꯠꯇꯕꯀꯤ ꯌꯦꯡꯕꯅꯦꯕ ꯑꯗꯨꯗꯨꯒ ꯃꯤꯅ ꯄꯣꯠ ꯆꯥꯏꯁꯜꯂꯝꯃꯦ ꯍꯥꯏꯔꯛꯑꯦ ꯑꯗꯩꯗꯤ ꯃꯈꯥ ꯃꯈꯥ ꯌꯦꯡꯉꯒ ꯎꯝ ꯎꯠꯅꯦ ꯍꯥꯏꯌꯦ ꯑꯗꯨꯒ ꯎꯠꯇꯣ ꯃꯣꯡꯐꯝꯗꯩꯅ ꯍꯥꯏꯌꯦ ꯑꯗꯨꯒ ꯑꯗꯨꯝ ꯃꯤ ꯁꯤꯕꯒꯤ ꯎꯠ ꯑꯣꯏꯔꯦ ꯑꯗꯨꯅ
ꯀꯤꯖꯗ꯭ꯔꯣ ꯌꯥꯝ ꯊꯤꯅ
ꯍꯣꯏ ꯑꯗꯨ ꯑꯗꯒꯤꯅꯦ ꯀ ꯍꯨꯝꯕꯔꯥꯡ ꯃꯥꯅ ꯉꯁꯥꯏ ꯀꯩꯅꯣ ꯇꯧꯔꯤꯀꯥꯟꯗ ꯀꯣꯜ ꯇꯧꯔꯛꯑꯦꯕꯀꯣ ꯑꯗꯨꯗꯨꯅ ꯑꯗꯨꯁꯨ ꯆꯦꯛꯀꯣꯟꯗꯔ ꯑꯣ ꯀꯩꯁꯥꯝꯄꯥꯠꯇ ꯑꯣꯏꯔ ꯃꯥꯜꯂꯦ ꯀꯩꯅꯣ ꯇꯧꯔꯤꯕ ꯀꯥꯡꯊꯣꯟꯗꯣ ꯑꯗꯨꯝ ꯅꯤꯛꯑꯒ ꯂꯩꯑꯌꯦ ꯑꯗꯨꯁꯨ ꯑꯌꯨꯛꯇꯨ ꯌꯦꯡꯨ ꯑꯌꯨꯛ ꯍꯥꯏꯗꯤ ꯅꯨꯡꯁꯥ ꯁꯥꯥꯏꯔꯤꯀꯥꯟꯗꯨꯗ ꯑꯃꯨꯛ ꯀꯥꯡꯊꯣꯟꯗꯣ ꯑꯗꯨꯝꯅꯤꯛꯈꯂꯛꯦ
ꯀꯅꯥꯒꯤ ꯀꯪꯗꯅꯣꯅꯤꯁꯦ
ꯑꯥꯗ ꯀꯩꯁꯥꯝꯄꯥꯠꯇ
ꯀꯩꯁꯥꯄꯥꯇ ꯀꯔꯤ ꯀꯥꯡꯗ‌ꯣꯟꯅꯣ
ꯀꯩꯅꯣ ꯇꯧꯕꯒꯤ ꯑ ꯀꯩꯅꯣ ꯀꯩꯅꯣ ꯀꯩꯅꯣ ꯀꯩꯅꯣ ꯉꯥꯏꯈꯣꯀꯣ ꯑꯁ ꯀꯩꯅꯣꯝꯃ ꯈꯣꯟꯁꯤꯕꯣ
ꯇꯥꯗꯤꯌꯦ
ꯑꯣꯌꯥ ꯃꯣꯏꯒꯤ ꯃꯤ ꯀꯩꯅꯣ ꯇꯧꯕꯩꯅꯤꯗ ꯂꯥꯏꯒꯤ ꯌꯦꯡꯕꯗꯣ ꯑꯗ ꯃꯣꯏꯗꯣ ꯂꯩꯕꯗꯨꯗ ꯎꯝ ꯀꯥꯡꯊꯣꯟ ꯅꯤꯛꯂꯛꯑꯕ ꯃꯊꯟꯗ ꯍꯥꯏꯗꯤ ꯂꯥꯏ ꯁꯥꯟꯅꯔꯛꯏꯕ ꯂꯥꯏ ꯁꯥꯟꯅꯔꯛꯏꯕ ꯃꯤꯅ ꯑꯗꯨꯒꯤ ꯀꯣꯜ ꯇꯧꯔꯒ ꯀꯥꯡꯊꯣꯟꯁꯦ ꯑꯗꯨꯝ ꯅꯤꯛꯑ ꯂꯩꯔꯦ ꯑꯗꯨꯒ ꯃꯉꯣꯟꯗ ꯀꯣꯜ ꯇꯧꯔꯒ ꯍꯥꯏꯕꯗꯒꯤ ꯑꯃꯨꯛ ꯍꯦꯟꯅ ꯅꯤꯛꯄ ꯍꯦꯟꯖꯜꯂꯛꯏꯕ
ꯍꯦꯃꯥ ꯀꯅꯥꯒꯤ ꯀꯪꯗꯧꯅꯣꯕꯅꯦ ꯑꯩꯁꯦ ꯀꯔꯥꯏꯋꯥꯏꯗꯅꯣꯈꯣꯏ ꯍꯝꯄꯥꯠꯇꯅꯤ ꯍꯥꯏꯁꯦ ꯑꯩ ꯒ꯭ꯌꯥꯟ ꯇꯥꯗꯦ
ꯑꯗꯨ ꯈꯪꯗꯌꯦ ꯃꯐꯝꯗꯤ ꯀꯅꯥꯅꯣ ꯀꯅꯥꯒꯤꯅꯣꯁꯨ ꯈꯪꯗꯦꯌꯦ ꯑꯗꯨꯒꯤ ꯑꯩꯈꯣꯏꯗꯒꯤ ꯌꯦꯡꯂ ꯂꯣꯏꯔꯒ ꯑꯗ ꯆꯠꯇꯣꯏꯅꯦꯅ ꯆꯠꯈꯤ
ꯍꯥ
ꯑꯩꯈꯣꯏꯗꯒꯤꯅꯦ ꯏꯙꯧꯒꯤ ꯐꯤꯖꯣꯜ ꯍꯣꯡꯕ ꯂꯣꯏꯔꯒ ꯑꯗꯨ ꯌꯦꯡꯕ ꯆꯠꯇꯣꯏꯅꯦꯅ ꯆꯠꯈꯤꯑꯕ
ꯑꯣ ꯑꯣ ꯑꯣ ꯃꯤꯒꯤꯗꯅꯤꯛꯑ ꯍꯥꯏꯔꯛꯑꯕ
ꯍꯣꯏ ꯍꯣꯏ ꯃꯤꯒꯤꯗ ꯑꯩꯈꯣꯏꯒꯤ ꯅꯠꯇꯦꯕ ꯑꯗꯒꯤꯅꯦ ꯈꯪꯕ꯭ꯔꯥ ꯆꯥꯛ ꯍꯦꯟꯖꯥꯡ ꯑꯗꯨ ꯑꯃꯅꯅꯦ ꯆꯦꯛꯀꯣꯟꯗ ꯍꯦꯟꯖꯥꯡ ꯊꯣꯡꯉꯤꯀꯥꯟꯗꯅꯦ ꯍꯦꯟꯖꯥꯡꯗꯣ ꯃꯊꯟꯇ ꯄꯥꯏꯔꯒ ꯙꯨꯞ ꯂꯥꯎꯅꯒ ꯊꯥꯗꯔꯛꯏꯕ ꯈꯪꯕ꯭ꯔꯥ ꯁꯥꯟꯅꯔꯛꯏꯕ ꯂꯥꯏ ꯁꯥꯟꯅꯔꯛꯏꯕ ꯑꯥꯗꯒꯤ
ꯑꯃ
ꯑꯗꯒꯤ ꯑꯩꯈꯣꯏꯅꯦ ꯍꯣꯏꯒꯤꯗꯣ ꯈꯪꯕ꯭ꯔꯥ ꯃꯤ ꯃꯣꯏ ꯄꯣꯠꯁꯦꯝ ꯄꯣꯠꯁꯦꯝ ꯇꯧꯔ ꯄꯣꯠꯁꯦꯝ ꯃꯌꯥꯝ ꯇꯧꯔ ꯂꯩꯌꯦꯕꯀꯣ ꯑꯗꯨꯁꯨ ꯃꯤ ꯑꯍꯨꯝꯅ ꯇꯧꯔꯝꯃꯦꯕ ꯑꯗꯨꯗꯨꯒꯅꯦ ꯀꯩꯅꯣꯒ ꯇꯧꯋꯦꯕ ꯕꯨꯠ ꯊꯥꯗꯣꯔꯛꯏꯕ ꯑꯗꯨꯁꯨꯅꯦ ꯈꯪꯕ꯭ꯔꯥ ꯕꯨꯠꯇꯨꯁꯨꯅꯦ ꯃꯤ ꯇꯪꯈꯥꯏ ꯈꯛꯇꯪ ꯃꯈ ꯈꯣꯡ ꯅꯥꯝꯃ ꯌꯥꯎꯗꯕ ꯕꯨꯠ ꯑꯗꯨꯃ ꯁꯛꯎꯨꯕ ꯑꯗꯗꯒꯤꯗꯤꯅ ꯈꯪꯕ꯭ꯔꯥ ꯇꯪꯈ ꯈꯛ ꯑꯣꯏꯕꯤꯒ ꯍꯥꯏꯗꯤ ꯃꯀꯣꯛ ꯃꯀꯣꯛꯇꯒꯤꯅꯅꯦ ꯈ꯭ꯋꯥꯡꯕꯣꯛꯈꯛ ꯑꯣꯏꯕꯤꯒ ꯊꯥꯗꯣꯛꯏꯕ ꯑꯗꯨꯒꯅꯦ ꯑꯍꯤꯡ ꯈꯨꯗꯤꯡꯒꯤꯀꯣ ꯍꯧꯗꯣꯡꯅꯦꯅ ꯇꯧꯔꯒ ꯑꯗꯨꯒ ꯍꯧꯗꯣꯡ ꯑꯣꯏꯔꯝꯗꯣꯏꯅ ꯑꯍꯤꯡ ꯈꯨꯗꯤꯡꯒꯤ ꯑꯗꯨꯝ ꯇꯝꯅ ꯍꯜꯂꯛꯏꯕ ꯃꯣꯏꯅ ꯀꯣꯗꯣꯡ ꯀꯗꯥꯡ ꯆꯤꯡꯒ ꯃꯊꯛꯇ ꯆꯦꯜꯍꯜꯂꯒ
ꯍꯩꯃ ꯑꯗꯨꯃꯥꯏꯅ ꯂꯥꯏꯐꯥꯎ ꯐꯥꯎꯋ ꯌꯥꯕ
ꯂꯣꯏꯅ ꯍꯥꯏꯗꯣꯔꯛꯏꯕ ꯑꯁꯦꯡꯕ ꯇꯧꯕꯗꯣ ꯑꯩꯈꯣꯏꯅꯦꯅ ꯑꯩꯈꯣꯏꯅꯦꯅ ꯀꯩꯝ ꯍꯥꯏꯗ꯭ꯔꯤꯀꯥꯟꯗꯅꯤꯀꯣ ꯃꯥꯅ ꯅ ꯂꯣꯏ ꯍꯥꯏꯔꯛꯑꯦ ꯑꯗꯨꯒ ꯂꯣꯏ ꯆꯨꯝꯃꯦꯗꯅ ꯑꯅꯤꯅꯦ ꯍꯣꯏꯅ ꯇꯧꯕꯁꯤꯡꯣ
ꯑꯥ
ꯑꯗꯗꯒꯤ ꯆꯥꯛ ꯆꯥꯕꯁꯤꯅ ꯑꯗꯨꯝ ꯆꯥꯛ ꯆꯥꯔꯤ ꯈꯨꯗꯤꯡꯒꯤ ꯑꯁꯥꯡꯕ ꯑꯁꯥꯡꯕ ꯑꯗꯨꯝ ꯌꯥꯎꯔꯛꯄ
ꯑꯣ ꯑꯗꯨꯗꯣ ꯐꯠꯇꯦ ꯍꯥꯏꯕꯅꯦ ꯑꯗꯨꯃꯥꯏꯅ ꯁꯝ ꯌꯥꯕꯗꯣ ꯆꯥꯛꯇ
ꯍꯣꯏ ꯑꯗꯒꯤꯗꯤ ꯍꯥꯟ ꯅꯍꯥꯟꯃꯨꯛꯁꯨ ꯊꯥꯏꯅꯁꯨꯅꯦ ꯈꯪꯕ꯭ꯔꯥ ꯁꯨꯝꯆꯠ ꯑꯍꯨꯝꯒ ꯇꯧꯔꯒ ꯃꯤ ꯑꯍꯨꯝ ꯁꯅꯅꯦ ꯍꯥꯏꯕ ꯇꯧꯕꯤꯔꯛꯏꯁꯦ ꯑꯗꯨꯁꯨ ꯅꯦꯅꯦꯁꯤꯅ ꯁꯤꯡꯖꯃꯩꯗ ꯌꯨꯝ ꯄꯥꯟꯕ
ꯎꯝ ꯍꯝ ꯅꯍꯥꯟ ꯑꯃꯨꯛ ꯍꯧꯗꯣꯡ ꯉꯧꯈꯤꯕꯗꯨꯔꯥ
ꯀꯤꯗ꯭ꯔꯣ ꯋꯥꯔꯤꯁꯦ
ꯑꯗꯨꯅꯤꯅꯦ ꯀꯤꯖꯩꯅꯦ ꯀꯔꯤꯅꯣꯅꯦ ꯑꯗꯨꯕꯣ ꯑꯁꯤ ꯀꯣꯀ꯭ꯔꯣꯆ ꯑꯃ ꯂꯩꯔꯦ ꯍꯥꯠꯇꯣꯛꯀꯦ ꯍꯥꯠꯇꯣꯛꯈ꯭ꯔꯦ
ꯍꯌꯦꯡꯗꯤ ꯑꯩ ꯇꯨꯏꯁꯟ ꯁꯨꯇꯤꯅꯤ ꯂꯥꯛꯑꯔꯣꯏ ꯅꯨꯡꯊꯤꯟꯗꯨ
ꯀꯔꯤꯒꯤ ꯁꯨꯇꯤ ꯇꯥꯔꯤꯕ
ꯁꯥꯔꯅ ꯁꯥꯇ꯭ꯔ ꯂꯣꯛꯇꯥꯛꯇ ꯀꯣꯏꯕ ꯄꯨꯕꯒꯤ
ꯅꯪꯗꯤ ꯆꯠꯂꯣꯏꯗ꯭ꯔꯣ ꯑꯩꯁꯦ ꯍꯜꯂꯣ ꯅꯪ ꯆꯠꯂꯣꯏꯗ꯭ꯔꯣ
ꯑꯦ ꯑꯩꯈꯣꯏ ꯅꯠꯇꯦ ꯃꯥꯏ ꯍꯣꯁꯇꯦꯜꯒꯤ ꯁꯥꯇ꯭ꯔ ꯄꯨꯕꯅꯤ
ꯏꯁ ꯈꯔ ꯃꯤꯆꯪ ꯃꯤꯈꯥꯏ ꯅꯥꯏꯔꯦ ꯑꯌ
ꯃꯥ ꯑꯩꯈꯣꯏ ꯁꯦꯟꯅꯕ ꯉꯝꯃꯣꯏ ꯇꯨꯏꯁꯟꯒꯤꯗꯤ ꯍꯣꯁꯇꯦꯜꯒꯤꯗꯤ ꯃꯥꯒꯤ ꯍꯣꯁꯇꯦꯜꯗ ꯂꯩꯕꯅꯤꯅꯪ ꯉꯝꯅꯤ ꯍꯥꯏꯕ
ꯎꯝ ꯌꯦꯟ ꯕꯣꯔꯥꯁꯦ ꯍꯥꯎꯋꯦ ꯑꯗꯣ
ꯎꯝ
ꯉꯁꯥꯏ ꯇꯞꯇ ꯑꯩ ꯆꯥꯥꯁꯜꯂꯒ ꯑꯩ ꯍꯧꯖꯤꯛ ꯑꯣꯗꯣꯔꯦ ꯏꯅꯥꯎꯇꯣꯝꯕꯅ ꯃꯥꯅꯤ ꯀꯌꯥꯔꯛ ꯁꯥꯟꯅꯈ꯭ꯔꯒꯦ
ꯎꯝ ꯑꯃꯛ ꯋꯥꯛꯇ ꯉ ꯏꯗ
ꯑꯃꯛꯇꯥꯡ
ꯏꯅꯥꯎ ꯇꯣꯝꯕꯒꯤ ꯃꯃꯥꯟꯅꯕꯤ ꯅꯣꯔꯥꯖꯣꯟꯗꯣ ꯑꯩꯒ ꯁꯛ ꯃꯥꯟꯅꯩꯌꯦꯅ ꯃꯣꯏ ꯃꯌꯥꯝꯅ ꯇꯧꯕꯗ ꯇꯧꯕꯗ ꯇꯤꯟꯅꯍꯜꯂꯣ ꯇꯤꯟꯅꯍꯜꯂꯣꯅ ꯃꯁꯛꯄꯨꯗꯤ ꯈꯪꯉꯦꯕ ꯈꯪꯅꯩꯌꯦꯕ ꯇꯤꯜꯍꯜꯂꯣ ꯇꯤꯜꯅꯍꯜꯂꯣ ꯃꯁꯦ ꯃꯥꯟꯅꯩ ꯃꯕꯥꯅꯤ ꯌꯦ ꯇꯣꯛꯂꯦ
ꯇꯤꯤꯟꯎ ꯌꯥꯝꯗꯕꯗꯗꯤꯦ
ꯊꯦꯡꯁꯨ ꯊꯦꯡꯅꯗ꯭ꯔꯤꯀꯥ ꯊꯦꯡꯅꯔꯤꯁꯤꯅ
ꯊꯅꯗꯁꯨꯇꯤꯅ ꯌꯥꯏ ꯀꯥꯏꯩꯅꯣ
ꯎꯝ ꯌꯥꯕꯨꯗꯤ ꯌꯥꯑ
ꯑꯗꯨꯅꯦ
ꯀꯣꯟꯅ ꯇꯤꯟꯅꯔꯒꯦ
ꯌꯥꯔꯣꯏ ꯑꯩ ꯈꯨꯗꯛꯇ ꯇꯤꯟꯅꯗꯕ ꯌꯥꯔꯣꯏ
ꯎ ꯅꯣꯔꯥꯖꯣꯟ ꯍꯥꯏꯔꯤꯁꯦ ꯅꯦꯍꯥꯁꯤꯒꯁꯨ ꯑꯗꯨꯝ ꯀ꯭ꯂꯣꯁ ꯑꯣꯏꯕꯅꯦꯕ ꯅꯦꯍꯥꯁꯤꯒ ꯀ꯭ꯂꯣꯁ ꯑꯣꯏꯕ ꯍꯥꯏꯔꯤꯁꯦ ꯆ ꯅꯨꯃꯤꯗꯤ ꯀ꯭ꯔꯤꯨ ꯀ ꯆ ꯀ꯭ꯔꯁꯤꯠꯇꯦꯕ
ꯑꯗꯨꯗꯤ ꯃꯥꯒꯤ ꯗꯤꯞꯇꯤꯗꯨꯁꯨ ꯈꯪ ꯄꯨꯗꯣꯛꯄ ꯌꯥꯔꯦ
ꯑꯗꯨ ꯅꯍꯥꯟꯃꯨꯛ ꯍꯪꯕꯗ ꯗꯤꯞꯇꯤꯒꯤ ꯑꯥ ꯌꯧꯅꯗꯤ ꯈꯪꯗꯦ ꯑꯗꯨ ꯗꯤꯞꯇꯤ ꯃꯄꯥꯜ ꯂꯝꯗꯗꯤ ꯇꯝꯈ꯭ꯔꯦ
ꯑꯁ ꯑꯇꯩ ꯑꯉꯥꯡꯗꯨꯅ ꯀꯃꯥꯏꯅ ꯃꯥꯡꯉꯤꯖꯥꯠꯅꯣ
ꯇꯤꯖꯦ ꯆ ꯌꯦꯅꯒ꯭ꯔꯦ
ꯑꯁꯦꯡꯕ ꯑꯩ ꯆꯦꯟꯈ꯭ꯔꯦ
ꯗꯤꯞꯇꯤꯅ ꯃꯥꯕꯨ ꯃꯤꯔꯥꯏꯔꯝꯂꯦ
ꯃꯤꯔꯥꯏ ꯂꯝꯅꯦ ꯈꯪꯁꯨ ꯈꯪꯕꯤꯔꯝꯃꯣꯏ
ꯑꯧ ꯃꯤꯔꯥꯏꯕꯤꯔꯦ ꯅꯪꯅ ꯑꯩꯕꯨ ꯇꯧꯔ ꯂꯩꯔꯦ
ꯃꯤꯔꯥꯏꯕꯤꯔꯛꯂꯦ ꯑꯩ ꯑꯣꯅꯤꯡꯉꯦ ꯑꯣꯅꯤꯡꯉꯦ ꯑꯣꯅꯤꯡꯉꯦ
ꯏꯁ ꯇꯞꯇꯥꯢ ꯆꯥꯁꯤꯜꯂꯒ ꯌꯦꯡꯉꯨꯅꯦ
ꯁꯤꯡꯖꯨꯁꯨ ꯆꯥꯏ
ꯁꯤꯡꯖꯨ ꯖꯨ ꯆꯥꯢ ꯑꯃꯖꯨ ꯆꯥꯢ
ꯍꯥꯎ ꯄꯅꯦ ꯍꯥꯎ ꯄꯅꯦ ꯅꯣꯢꯅꯤ ꯌꯦꯟ ꯄꯨꯔꯥꯒ ꯆꯥꯔꯔꯣꯏꯗ꯭ꯔꯣ ꯍꯜꯂꯣ
ꯍꯥꯎ
ꯅꯪ ꯌꯦꯟ ꯕꯣꯔꯥ ꯆꯥꯔꯣꯏꯗ꯭ꯔꯣ
ꯆꯥꯒꯅꯤ ꯑꯁ ꯑꯩꯌꯥ ꯍꯌꯦꯡ ꯃꯦꯜꯂꯨꯗꯣꯏꯅꯤꯅ ꯍꯌꯦꯡꯃꯛꯇꯤ ꯍꯟꯆꯤꯠꯃꯛꯇꯤ ꯌꯥ ꯔꯣꯏ
ꯅꯪ ꯌꯥꯍꯧꯁꯦ ꯀ꯭ꯔꯥꯎꯟ ꯍꯥꯞꯇꯣꯏꯔꯣ ꯀꯩꯅꯣ
ꯅꯠꯇ ꯀꯦꯚꯤꯇꯤꯁꯇꯣ ꯂꯧꯊꯣꯛꯑꯒ ꯃꯦꯟꯗꯣꯢꯕ
ꯑꯗꯨꯅꯦ ꯑꯩꯁ ꯀ꯭ꯔꯥꯎꯟ ꯍꯥꯞꯄꯤ ꯈꯣꯠꯄꯤꯗꯨꯔꯕ ꯐꯦꯛ ꯇꯤꯠ ꯑꯃ ꯍꯥꯞꯄꯗꯣ ꯐꯦꯛꯇꯤꯠ ꯑꯃ ꯍꯥꯞꯄꯗꯨꯔꯥꯝꯃꯤ
ꯑꯩ ꯈꯪꯗꯦꯌꯦ ꯃꯩꯁꯦ ꯀꯃꯥꯏꯅ ꯍꯥꯞꯇꯣꯏꯅꯣꯗꯣ
ꯑꯩꯒꯤꯗꯤ ꯐꯦꯛꯇꯦꯠ ꯑꯅꯤ ꯌꯥꯎꯔꯕꯅꯦ ꯍꯧꯖꯤꯛ
ꯑꯣ ꯐꯦꯛꯇꯤꯠ ꯅꯠꯇꯦꯍꯦ ꯃꯦꯟꯕꯅꯦ ꯍꯥꯏꯗꯤ ꯍꯣꯜ ꯂꯩꯕꯗꯣ ꯑꯥ
ꯃꯦꯟꯕ ꯈꯛꯇꯗ ꯅꯨꯃꯤꯠ ꯑꯃꯗꯒꯤ ꯍꯦꯟꯅ ꯀꯃꯥꯏ ꯆꯪꯍꯜꯂꯤꯅꯣ
ꯎꯝ ꯅꯠꯇꯦ ꯁꯨꯝ ꯃꯦꯟ ꯃꯦꯟꯕ ꯍꯥꯏꯁꯦ ꯑꯗꯨꯝ ꯃꯦꯟꯈ꯭ꯔꯅꯤ ꯑꯗꯨꯒ ꯑꯗꯨꯝ ꯅꯨꯃꯤꯠ ꯑꯩ ꯍꯪ ꯉꯥꯛꯑꯅꯤ ꯍꯌꯦꯡ ꯑꯣꯏꯅ ꯆꯥꯕ ꯁꯥꯏꯕ ꯈꯣꯠꯄ ꯑꯗꯣ ꯑꯩ ꯑꯀꯟꯕꯒꯗꯤ ꯁꯥꯏꯔꯔꯣꯏ ꯑꯊꯣꯠꯄ ꯑꯣꯏꯅ ꯁꯥꯢꯔꯅꯤ ꯑꯗꯩꯗꯤ ꯌꯥꯗꯨꯁꯨ ꯂꯣꯏ ꯁꯦꯡꯗꯣꯛꯑꯣꯕꯒꯤ ꯍꯧꯖꯤꯛ ꯋꯥꯏꯠ ꯋꯥꯏꯠ ꯑꯣꯏꯔꯤ ꯕ ꯌꯥꯁꯦ ꯄꯨꯔꯥ ꯄꯨꯔꯥ ꯋꯥꯏꯠ ꯑꯣꯏꯔꯤꯕꯀꯣ ꯑꯩꯁꯦ ꯆꯨꯍꯟꯕꯗꯣ ꯄꯥꯝꯃꯨꯔꯦꯕ ꯊꯥꯎꯒ ꯑꯝꯇ ꯆꯥ ꯆꯥꯖꯗ꯭ꯔꯕꯅꯦ ꯑꯩꯁꯦ ꯄꯥꯝꯃꯨꯗꯅ
ꯆꯥꯔꯨꯅꯨ ꯅꯪ ꯑꯈꯣꯏ ꯆꯥꯒꯦ ꯅꯪ ꯌꯦꯡꯉꯣ
ꯏꯌꯥ ꯑꯅꯤꯅꯦ ꯃꯦꯟꯂꯨꯗꯣꯢꯁꯦ ꯃꯠ
ꯍꯣ ꯍꯨꯃꯥꯡ ꯈꯨꯁꯧꯁꯦ ꯑꯩ ꯌꯥꯝ ꯇꯜꯂꯦ ꯑꯈꯣꯏ ꯂꯥꯏꯕ꯭ꯔꯦꯔꯤꯁꯦ ꯑꯁ ꯄꯤ ꯗꯤ ꯑꯦꯐ ꯃꯆꯤꯟ ꯃꯅꯥꯎꯗꯨ ꯈꯛ
ꯉꯁꯤ ꯂꯥꯏꯕ꯭ꯔꯦꯔꯤ ꯆꯠꯇ꯭ꯔꯣ ꯗꯤꯕꯥꯜ
ꯍꯥꯥ
ꯗꯤꯕꯥ ꯂꯥꯛꯇ꯭ꯔꯣ ꯂꯥꯏꯕ꯭ꯔꯦꯔꯤ ꯆꯠꯇ꯭ꯔꯣ
ꯗꯤꯕꯥ ꯂꯥꯛꯑꯝꯃꯦ ꯑꯗꯨꯒ ꯑꯃꯨꯛ ꯊꯣꯛꯈ꯭ꯔꯦ ꯃꯥꯗꯤ ꯑꯩ ꯑꯩꯗꯤ ꯃꯥꯁꯦ ꯂꯥꯏꯔꯤꯛꯀ ꯄꯥꯕ ꯂꯥꯛꯄ ꯑꯃꯥꯜꯂꯣꯏ
ꯗꯥ ꯗꯤꯕꯥ ꯖꯒꯣꯏ ꯊꯥꯒꯠꯍꯧꯗꯥꯏꯅꯦ ꯖꯒꯣꯏ ꯁꯥꯕꯒꯤ
ꯑꯩ ꯃꯒ ꯐꯣꯂꯣ ꯇꯧꯅꯔꯤꯌꯦ
ꯑꯩꯁꯨ ꯇꯧꯅꯗꯦ ꯏꯅꯥꯎ ꯅꯣꯝꯅ ꯂꯥꯏꯛ ꯇꯧꯕꯒꯤ ꯊꯣꯔꯛꯄꯅꯤ
ꯑꯣ ꯑꯩꯕꯨꯗꯤꯗꯤ ꯑꯦꯛꯇꯤꯚꯦꯠ ꯇꯧꯕꯩ ꯀꯩꯝꯇ ꯎꯗ꯭ꯔꯦ
ꯑꯣꯀꯦ ꯑꯣꯀꯦ
ꯏꯟꯁꯇꯥꯁꯦ ꯄꯥꯏꯗꯕ ꯀꯨꯏꯔꯦ
ꯑꯧꯈꯦ
ꯍꯨꯃꯥꯡ ꯁꯧꯋꯦ ꯑꯦ
ꯑꯣ ꯃꯥꯡꯁꯋꯤꯗ ꯑꯝꯇ ꯇꯗꯦ
ꯃꯣꯏꯁꯦ ꯃꯤꯅꯤꯠ ꯇꯔꯥꯗꯤ ꯐꯥꯔꯕ ꯃꯥꯜꯂꯦ ꯏꯕꯥꯅꯤꯒꯤꯁꯦ ꯃꯤꯅꯤꯠ
ꯀꯛꯊꯠ ꯈꯔꯅꯤ ꯃꯇꯣꯝꯇ ꯇꯨꯋꯦꯜꯞ ꯃꯤꯅꯤꯠꯁꯇ ꯀꯌꯥꯃꯨꯛ ꯑꯣꯏꯗ
ꯑꯣꯏꯕꯅꯦ ꯑꯣꯏꯕꯅꯦ ꯃꯤꯅꯤꯠ ꯇꯔꯥꯅꯤꯊꯣꯏ ꯑꯣꯏꯕꯅꯦ
ꯑꯣꯀꯦ ꯄꯩꯁꯥ ꯐꯪꯉꯗꯤ ꯌꯥꯔꯦ
ꯑꯩꯁꯨꯌꯥꯔꯦ
ꯇꯗꯦ
ꯅꯍꯥꯟꯒꯤ ꯏꯅꯥꯎ ꯇꯣꯝꯕꯒ ꯀꯣꯜ ꯇꯧꯅꯩꯗ ꯅꯪꯅ ꯀꯣꯜ ꯇꯧꯕꯤꯔꯣ ꯅꯠꯇ꯭ꯔꯒ ꯏꯅꯥꯎ ꯇꯝꯕꯅ ꯅꯪꯉꯣꯟꯗ ꯀꯣꯜ ꯇꯕꯔ
ꯑꯩꯅ ꯀꯣꯜ ꯇꯧꯕ
ꯍꯃ ꯑꯉꯥꯡꯗꯣ
ꯏ ꯑꯉꯥꯡꯗꯣ ꯏꯅꯥꯎꯇꯣꯝꯕꯗꯣ ꯊꯤꯕꯣꯡ ꯆꯥꯖꯈꯤꯕꯅꯦ ꯔꯦ ꯒ ꯊꯤꯕꯣꯡ ꯆꯥꯕ ꯆꯠꯈꯤꯕꯅꯦꯕ ꯍꯜꯂꯛꯑꯃ ꯍꯔꯦꯕꯥꯒ
ꯀꯅꯥ ꯀꯅꯣ ꯆꯠꯈꯩꯁꯦ
ꯔꯦꯕꯥ ꯔꯦꯕꯥ ꯏꯅꯥꯎꯄꯤ
ꯑ ꯑ ꯑ ꯈꯪꯉꯦ ꯈꯪꯉꯦ ꯑꯦꯕ ꯔꯦꯕꯕꯥ ꯃꯗꯨꯏ ꯑꯉꯥꯡꯗꯨꯅ ꯑꯩꯈꯣꯏꯒ ꯌꯦꯟ ꯕꯣꯔꯥ ꯆꯥꯁꯦꯅ ꯂꯥꯛꯇꯦ ꯃꯥꯏꯔꯦꯕꯒ ꯑꯣꯏꯅ ꯆꯠꯂꯕ ꯐꯨꯔꯁꯦ ꯏꯅꯥꯎꯇꯣꯝꯕ
ꯑꯩ ꯆꯥꯛ ꯂꯥꯝꯖꯜꯂꯛꯑꯦꯉꯣ ꯑꯗꯣ ꯉꯥ ꯊꯣꯡꯕꯒ ꯆꯥꯔꯗ꯭ꯔꯥ ꯈꯪꯗꯦ ꯂꯩꯍꯧꯔꯤꯕ ꯅꯠꯇ꯭ꯔꯣ ꯉꯥ ꯊꯣꯡꯕ ꯂꯩꯍꯧꯔꯤꯕ ꯆꯥꯒꯦ ꯑꯩ ꯆꯥꯛ ꯂꯥꯝꯁꯤꯜꯂꯛꯑꯦ
ꯆꯋ ꯆꯥꯎ
ꯁꯤꯀꯣ ꯂꯣꯏꯔꯒ ꯆꯥꯒꯅꯤ
ꯆꯥꯎ ꯆꯥꯎ ꯁꯪꯒꯤꯇꯥꯗꯨꯁꯨ ꯀꯣꯜ ꯇꯧꯕꯤꯌꯑꯣ ꯁꯤꯗꯒꯤ
ꯑꯗꯨꯗꯣꯏꯅꯦ ꯁꯟꯖꯤꯇꯥꯗꯨ ꯃꯦ ꯂꯥꯛꯑꯕ ꯍꯪꯕꯗ ꯂꯣꯏꯔꯦ ꯑꯩꯅ ꯀꯂꯦꯖ ꯊꯥꯖꯟꯕꯒꯤ
ꯁꯟꯖꯤ ꯇꯥꯔꯣ
ꯑꯩ ꯃꯥꯗꯣ ꯄꯩꯁꯥꯒꯤ ꯕꯖꯦꯠꯁꯨ ꯌꯦꯡꯕꯗꯨꯒꯤ ꯂꯩꯗꯤ
ꯃꯤꯅꯤꯠ ꯇꯔꯥꯅꯤꯊꯣꯏ ꯐꯥꯗꯣꯔꯦ ꯃꯤꯅꯤꯠ ꯇꯔꯥꯅꯤꯊꯣꯏ ꯐꯥꯗꯣꯔꯦ ꯏꯕꯥꯅꯤ
ꯀꯛꯈ꯭ꯔꯅꯤ ꯀꯛꯈ꯭ꯔꯅꯤ ꯏꯁ ꯀꯛꯈ꯭ꯔꯅꯤ ꯍꯥꯏꯁꯦ ꯇ꯭ꯔꯥꯟꯁꯀ꯭ꯔꯥꯏꯞ ꯇꯧꯔꯛꯇꯣꯏꯅꯦ ꯌꯦꯉ ꯇ꯭ꯔꯥꯟꯁꯀ꯭ꯔꯤꯞ
ꯀꯛꯆꯥꯏꯔꯅꯤ ꯃꯣꯏ ꯇ꯭ꯔꯥꯟꯁꯀ꯭ꯔꯤꯞ ꯑꯦ ꯄꯨꯡ ꯃꯤꯅꯤꯠ ꯇꯔꯥꯅꯤꯊꯣꯏ ꯍꯦꯜꯂꯦ